ꯍꯜꯂꯣ
ꯇꯥꯔꯕꯣ
ꯇꯥꯏꯌꯦ ꯇꯥꯏꯌꯦ
ꯃꯊꯟꯗ ꯉꯥꯡꯉ ꯂꯩꯔꯝꯃꯤꯔ
ꯅꯥꯡꯗꯦꯗ ꯑꯗꯨꯝ ꯂꯦꯞꯄꯦꯗ
ꯑꯣ ꯑꯩꯗꯤ ꯅꯍꯥꯃꯨꯛ ꯇꯠꯈꯤꯕꯗꯨꯗꯀꯣ ꯃꯊꯥꯟꯇ ꯉꯥꯡ ꯂꯩꯔꯝꯗꯅ ꯢꯃꯥꯟꯅꯕꯤ ꯃꯈꯥ ꯇꯔꯛꯑꯣꯔ ꯋꯥꯔꯤ ꯃꯦꯞ ꯌꯦꯡꯉꯒ ꯆꯠꯄꯗꯩ ꯀꯩꯗꯧꯔꯕ
ꯆꯠꯂꯦ ꯑꯗꯣ ꯃꯦꯞꯇꯣ ꯁꯣꯢ ꯂꯝꯕꯤꯗꯣ ꯁꯣꯏꯔꯦ ꯁꯣꯝꯗ ꯆꯠꯇꯧꯕꯅꯦ ꯍꯥꯏꯔꯁꯨ ꯑꯩ ꯃꯥꯅ ꯃꯇꯝ ꯅꯪꯅꯕ ꯊꯧꯅꯦ ꯑꯩꯅ ꯊꯣꯛꯄ ꯄꯨꯅꯤ ꯃꯇꯝꯗꯣ ꯅꯪꯅ ꯆꯞ ꯆꯥꯅ ꯌꯧꯔꯗꯤ ꯌꯥꯔꯕ ꯅꯠꯇ꯭ꯔꯥ ꯑꯗꯨꯈꯥꯛ ꯍꯥꯏꯔꯛꯑꯦ ꯑꯗꯨꯒ ꯄꯩꯁꯥ ꯁꯦꯔꯥꯟ ꯇꯨꯔꯥꯟ ꯄꯨꯔꯒ ꯑꯃꯨꯛ ꯊꯤꯟꯕ ꯉꯝꯃꯔꯣꯏ ꯍꯥꯏꯔꯛꯑꯦꯌꯦ
ꯀꯥꯗꯔ ꯐꯥꯗꯔ ꯉꯥꯛꯇ
ꯎꯝ ꯑꯗꯨꯒ ꯌꯥꯝ ꯅꯣꯛꯅꯤꯡꯕ ꯄꯥꯎ ꯅꯣꯛꯅꯤꯡꯕ ꯑꯃꯁꯨ ꯂꯩꯌꯦ ꯑꯁꯨꯝꯅ ꯃꯤꯅ ꯃꯇꯝ ꯅꯪꯅꯗꯕꯒꯤ ꯃꯇꯝ ꯅꯪꯅꯗꯕꯒꯤ ꯇꯥꯗ꯭ꯔꯣ
ꯇꯥꯏ ꯇꯥꯔ ꯇꯠ ꯇꯠ ꯂꯥꯎꯒꯦ ꯇꯧꯔꯛꯄ ꯑꯗꯨꯒꯤ
ꯃꯇꯝ ꯅꯪꯅꯗꯕꯒꯤ ꯋꯥꯔꯤꯉꯩꯗꯨꯗ ꯑꯃꯅ ꯇꯨꯝꯃꯤꯀꯥꯟꯗ ꯐ꯭ꯂꯥꯏꯠ ꯅꯪꯍꯧꯗ꯭ꯔꯦꯅ ꯇꯧ ꯂꯩꯔꯝꯃꯦ
ꯅꯅꯥꯅꯣ
ꯇ꯭ꯔꯥꯞ ꯇ꯭ꯔꯥꯞ ꯅꯨ ꯇ꯭ꯔꯥꯞ ꯄꯨꯄꯥ ꯑꯃ
ꯑꯣ
ꯀꯣꯟꯅ ꯆꯠꯂꯅꯤ ꯀꯣꯟꯅ ꯆꯠꯂꯅꯤ ꯐ꯭ꯂꯥꯏꯠ ꯅꯪꯍꯧꯗ꯭ꯔꯦ ꯀꯩꯒꯤꯅꯣ ꯍꯪꯑꯀꯥꯟꯁꯤꯗ ꯀꯩꯅꯣ ꯏꯌꯥꯔꯄꯣꯔꯠ ꯃꯅꯨꯡꯗ ꯉꯥꯏꯅ ꯉꯥꯏꯅ ꯇꯨꯝꯃꯤ ꯀꯥꯟꯗ ꯅꯪꯍꯧꯗꯕꯅꯦꯍꯦ
ꯑꯣ ꯃꯊꯥꯟ ꯆꯠꯄ꯭ꯔꯕꯥ
ꯑꯗꯣ ꯀꯩꯅꯣ ꯄꯥꯎ ꯏꯃꯥꯟꯅꯕꯗꯨꯒ ꯄꯥꯎ ꯀꯩꯅꯣ ꯇꯧꯔꯒ ꯉꯥꯡꯅꯔꯒ ꯃꯣꯏꯒꯤ ꯀꯩꯅꯣꯒꯤ ꯔꯤꯁꯦꯞꯁꯟꯁꯤꯡꯗꯨꯗ ꯉꯥꯡꯅꯔꯒ ꯀꯩꯅꯣ ꯇꯤꯛꯀꯦꯠ ꯄ꯭ꯔꯥꯏꯁꯇꯣ ꯈꯔ ꯍꯣꯡꯗꯍꯜꯂꯒ ꯆꯠꯂꯤꯌꯦ ꯆꯠꯄꯕꯨꯗꯤ ꯅꯣꯉꯥꯜꯂ ꯂꯥꯛꯌꯦ ꯑꯗꯨꯁꯨ ꯅꯪ ꯑꯗꯨꯁꯨ ꯇꯨꯝꯃꯤꯀꯥꯟꯗ ꯅꯪꯉꯣꯏꯒꯦ ꯇꯧꯋꯦꯋꯦ ꯃꯣꯏ ꯑꯅꯤꯗꯣ
ꯅꯥꯜꯂꯦ ꯋꯥꯔꯤꯗꯤ ꯇꯨꯝꯍꯧꯗ꯭ꯔꯥꯖꯠꯂ ꯃꯥꯗꯤ ꯆꯠꯇꯣꯔꯕꯅꯤꯅ
ꯈꯪꯗꯦ ꯀꯃꯥꯏ ꯇꯧꯔꯤꯅꯣ
ꯅꯠꯇ꯭ꯔꯒ ꯕꯣꯜ ꯌꯦꯡꯕꯗ ꯇꯨꯝꯗꯔꯤꯖꯠꯂ ꯕꯣꯜ ꯃꯇꯝꯅꯤꯅ
ꯍꯣꯢ ꯍꯣꯏ ꯍꯣꯏ ꯕꯣꯜ ꯍꯧꯕ ꯃꯇꯝꯂ ꯀꯩꯅꯣꯝ ꯑꯣꯏꯈꯤꯕꯅꯦ ꯕꯣꯜꯒꯗꯤ ꯌꯦꯡ ꯕꯣꯜ ꯌꯦꯡꯕꯗꯤ ꯅꯠꯇꯕ ꯃꯥꯜꯂꯦ ꯃꯥꯏꯗꯣ ꯕꯣꯜ ꯍꯧꯗꯨꯕ ꯍꯥꯌꯦꯡꯅꯦ ꯍꯥꯏꯕ ꯉꯁꯤꯒꯨꯝꯕꯗꯅꯦꯕ ꯃꯣꯏꯅ ꯐꯥ꯭ꯔꯏꯠ ꯅꯪꯗ꯭ꯔꯤꯗꯣ
ꯑꯣ ꯑꯗꯨꯗꯤ ꯇꯨꯝꯗꯕ ꯑꯣꯢꯔꯝꯃꯅꯤ
ꯇꯨꯝꯗꯕꯩ ꯅꯠꯇ꯭ꯔꯒ ꯇꯨꯝꯕ ꯀꯥ ꯍꯦꯟꯅ ꯄꯥꯝꯕ ꯃꯤ ꯑꯃ ꯑꯣꯏꯔꯝꯕꯁꯨ ꯌꯥꯏ
ꯎꯝ ꯑꯣꯏꯔꯝꯃꯅꯤ
ꯎꯝ ꯀꯩꯗꯧꯔꯝꯃꯤꯅꯣ ꯍꯧꯖꯤꯛꯁꯤꯕꯣ
ꯁꯨꯝ ꯐꯥꯃꯤꯅꯦ ꯂꯣꯛ ꯂꯣꯛꯁꯤꯁꯨ ꯊꯨꯡꯗꯤ ꯊꯨꯡꯗꯕꯤꯗꯅꯦ ꯅꯥꯇꯣꯟꯗꯤ ꯑꯗꯨꯝ ꯐꯨꯟꯕ ꯁꯥꯏꯅꯁ ꯇꯧꯔꯤꯔꯥ ꯑꯦꯂꯔꯖꯤꯗꯤ ꯂꯩ ꯍꯥꯏꯌꯦꯕ ꯗꯥꯛꯇꯔ ꯑꯗꯨꯒꯅ ꯅꯥꯊꯣꯡꯇꯦ ꯑꯗꯨꯝꯅꯦ
ꯎ
ꯐꯨꯂꯤ ꯐꯨꯂꯤ ꯂꯥꯎꯕ ꯑꯗꯨꯝ
ꯑꯗꯨꯝ ꯂꯣꯛ ꯆꯦꯟꯕꯩ ꯇꯥꯏꯞ ꯇꯧ ꯂꯩꯕꯗꯣ
ꯂꯣꯛ ꯆꯦꯟꯕꯗꯤ ꯅꯠꯇꯕ ꯅꯥꯇꯣꯟꯗꯤ ꯁꯣꯔ ꯍꯣꯡꯃꯤꯗ ꯄꯟꯒꯦ ꯄꯟꯒꯦ ꯇꯧꯕ ꯍꯥꯏꯇꯥꯔꯦ ꯋꯦꯗꯔꯒꯨꯝꯕ ꯁꯨꯃꯥꯏꯅ ꯍꯣꯏ ꯍꯣꯏ ꯍꯣꯏ ꯋꯦꯗꯔꯁꯦ ꯁꯨꯃꯥꯏꯅ ꯅꯨꯡꯉꯥꯏꯇꯕꯒꯨꯝꯕ ꯁꯨꯃꯥꯏꯅ ꯌꯥꯝ ꯇꯧꯋꯦꯕ ꯅꯨꯡꯁꯤꯠꯀꯨꯝꯕ ꯑꯣꯔ ꯀꯩꯅꯣꯒꯨꯝꯕꯁꯦ ꯎꯐꯨꯟꯒꯨꯝꯕ ꯃꯌꯥꯝ ꯆꯥꯔꯗꯤꯅꯦ ꯅꯥꯇꯣꯟꯁꯦ ꯑꯗꯨꯝ ꯐꯨꯟꯕ
ꯎꯝ
ꯅꯨꯡꯁꯤꯕꯤ
ꯑꯁ ꯋꯦꯗꯔꯁꯦ ꯃꯩ ꯆꯠꯂꯦꯍꯦ ꯋꯦꯔꯗꯔ ꯌꯥꯝ ꯁꯥꯕ꯭ꯔꯣ ꯀꯃꯥꯏꯅ ꯇꯧꯋꯤ ꯍꯧꯖꯤꯛꯀꯥꯟꯁꯤꯕꯣ ꯅꯣꯡ ꯆꯨꯈꯤꯕ꯭ꯔꯣ
ꯑꯩꯈꯣꯏ ꯆꯨꯗꯦ ꯃꯪꯉ ꯑꯗꯨꯝ ꯂꯩ ꯁꯥꯁꯨ ꯁꯥꯗꯦ ꯑꯗꯨꯝ ꯏꯪꯉꯥ ꯂꯩ ꯏꯪꯕꯗꯤ ꯏꯟꯊꯝꯊꯥ ꯅꯠꯇꯦꯗ ꯀꯥꯕꯛ ꯀꯥꯕꯛꯗꯤ ꯁꯥꯔꯝꯕꯅꯦ ꯍꯧꯖꯤꯡꯗꯔꯛꯑꯦ ꯍꯥꯏꯗꯤ ꯋꯦꯗꯔ ꯑꯗꯨꯝ ꯅꯨꯡꯉꯥꯏꯕ ꯋꯦꯗꯔ ꯑꯣꯏ
ꯎꯝ ꯑꯈꯣꯢꯒꯤꯅ ꯉꯁꯥꯢ ꯅꯣꯡ ꯀꯕꯛ ꯀꯕꯛ ꯁꯨꯔꯝꯃꯦ ꯍꯧꯖꯤꯛ ꯅꯨꯡꯁꯥꯃꯨꯛ ꯁꯥꯔꯤꯕ
ꯎꯝ ꯀꯣꯏ ꯅꯨꯡꯁꯥ ꯁꯥꯗꯦ ꯃꯪꯒ ꯂꯩꯕ ꯇꯥꯗꯤ ꯇꯥꯕꯤꯔꯛꯇ꯭ꯔꯦ
ꯎꯝ
ꯇꯥꯔꯛꯑꯗꯤ ꯂꯧ ꯀꯩ ꯀꯩ ꯇꯧꯅꯒꯗꯕ ꯑꯗꯣ ꯇꯥꯔꯛꯇ꯭ꯔꯦ
ꯃꯥꯅꯦ ꯑꯥ ꯆꯥꯛ ꯏꯁꯤꯡ ꯀꯩ ꯃꯊꯦꯜ ꯆꯥꯔꯦꯕ
ꯎꯇꯤ ꯆꯥꯏ ꯅꯣꯏꯗꯤ
ꯑꯥ ꯀꯩꯅꯣ ꯇꯧꯔꯦ
ꯆꯥꯏ ꯍꯥꯢꯕ
ꯎꯝ ꯎꯝ ꯎꯝ ꯀꯥꯎꯕꯨꯗꯤ ꯀꯥꯎꯗꯦꯗ ꯁꯨꯝ ꯍꯪꯕꯅꯦ
ꯉꯥꯅꯨ ꯊꯣꯡꯕꯒꯤ ꯑꯣꯏꯅ ꯈꯔ ꯇꯥꯜꯂꯛꯑꯣ ꯋꯥꯔꯤꯁꯦ
ꯋꯥꯔꯤꯁꯦ ꯉꯥꯅꯨ ꯊꯣꯡꯕ ꯇꯧꯁꯦ ꯍꯥꯏꯔꯥ
ꯎꯝ ꯌꯥꯏꯌꯦ ꯉꯥꯅꯨ ꯊꯣꯡꯕ ꯍꯩꯇꯦ ꯑꯩ
ꯉꯥꯅꯨ ꯊꯣꯡꯕꯁꯦ ꯑꯁ ꯃꯆꯜꯁꯤꯗꯤ ꯍꯥꯞꯅꯤꯡꯕ ꯃꯤꯒꯤ ꯃꯈꯥ ꯄꯣꯜꯂꯤ ꯅꯠꯇ꯭ꯔꯥ
ꯎꯝ ꯍꯣꯏ ꯅꯪꯅ ꯍꯥꯞꯇꯧꯕꯗ ꯑꯗꯨꯝ ꯍꯥꯞꯄꯛꯑꯣ
ꯑꯥ ꯉꯥꯡ ꯍꯥꯞꯅꯤꯡꯕ ꯃꯤꯅ ꯍꯥꯞꯅꯤ ꯎꯁꯤꯡꯁꯥ ꯍꯥꯞꯅꯤꯡꯕ ꯃꯤꯅ ꯍꯥꯞꯅꯤ ꯃꯨꯛꯊ꯭ꯔꯨꯕꯤ ꯍꯥꯞꯅꯤꯡꯕ ꯃꯤꯅ ꯍꯥꯞꯅꯤ ꯃꯗꯨꯕꯨꯗꯤ ꯉꯥꯡꯂ ꯀꯩꯅꯣ ꯎꯁꯤꯡꯁꯥ ꯃꯔꯨꯗꯣ ꯉꯥꯡ ꯀꯧꯗꯕ ꯀꯩ ꯀꯧꯒꯦ
ꯈꯪꯗꯦꯌꯦ ꯉꯥꯡ ꯍꯥꯏꯩꯗꯤ ꯅꯪꯅ ꯑꯍꯥꯟꯕ ꯇꯥꯏ
ꯎꯆꯤꯡꯁꯥ ꯃꯔꯨ ꯑꯃ ꯑꯁꯥꯕꯤꯗꯣ
ꯑꯣ ꯈꯪꯉꯦ ꯈꯪꯉꯦ ꯃꯥꯅꯝ ꯅꯨꯡꯁꯤꯌꯦ
ꯑꯩꯅ ꯅꯥꯍꯥꯟꯃꯨꯛ ꯑꯃ ꯑꯍꯥꯕꯤ ꯑꯃ ꯄꯤꯖꯈꯤꯕꯗꯣ ꯑꯩꯅ
ꯎꯝ ꯎꯝ
ꯑꯗꯨꯗ ꯍꯥꯞꯈꯤꯕ ꯃꯅꯝꯗꯣ
ꯎꯝꯗꯣ ꯍꯥꯎꯒꯤ
ꯍꯣꯏ ꯍꯣꯏ ꯑꯗꯨꯒꯤꯗꯣ ꯑꯗꯨꯒꯨꯝꯕ ꯑꯗꯨꯝ ꯁꯥ ꯉꯥ ꯊꯣꯡꯕꯗ ꯑꯗꯨꯝ ꯍꯥꯞꯄ ꯌꯥꯏ ꯑꯗꯒꯤ ꯗꯥꯜ ꯆꯤꯅꯤ ꯍꯥꯞꯄ ꯌꯥꯏ ꯑꯗꯣ ꯉꯥꯅꯨ ꯒꯨꯝꯕꯗꯗꯤ ꯎꯁꯤꯡꯁꯥꯖꯦ ꯗꯥꯜꯆꯤꯅꯤ ꯀꯧꯋꯦ ꯗꯥꯜꯆꯤꯅꯤ ꯍꯥꯏꯗꯤ ꯁꯤꯅꯥꯃꯣꯟ
ꯑꯣ
ꯂꯝꯍꯦꯟꯕ ꯑꯉꯥꯡꯒ ꯂꯩꯕ꯭ꯔꯥ
ꯂꯩꯇꯦ
ꯍꯡꯗꯣꯡꯂꯣ ꯂꯝ ꯍꯦꯜꯂꯤꯖꯦ
ꯎꯝ ꯃꯃꯥ ꯂꯥꯛꯄꯒꯤ ꯈꯣꯡꯉꯤ ꯍꯧꯒꯠꯂꯩꯕ ꯇꯨꯝ ꯇꯨꯝ ꯂꯩꯔꯝꯕ ꯃꯌꯥꯝ
ꯑꯣ ꯇꯨꯝꯁꯟꯅꯔꯝꯕ ꯃꯌꯥꯝꯗꯣ ꯃꯃꯥ ꯂꯥꯛꯄꯩ
ꯎꯝ ꯃꯦ ꯃꯦ ꯍꯥꯏꯌꯦ
ꯎꯝ ꯃꯃꯥ ꯀꯧꯆꯩꯅꯤ ꯅꯠꯇ꯭ꯔꯣ
ꯎꯝ ꯎꯝ ꯎꯝ ꯃꯃꯥ ꯀꯟ ꯇꯥꯅꯔꯤ ꯃꯣꯏ ꯑꯍꯨꯝ
ꯉꯥꯅꯨ ꯊꯣꯡꯕꯖꯦ ꯉꯥꯅꯨ ꯊꯣꯡꯕꯖꯦ ꯃꯥꯏ ꯃꯆꯜꯖꯦ ꯑꯗꯨꯝ ꯁꯥ ꯉꯥ ꯑꯇꯣꯞꯄ ꯊꯣꯡꯕꯩ ꯇꯥꯏꯞꯇ ꯑꯗꯨꯝ ꯇꯤꯜꯍꯧ ꯆꯅꯝ ꯁꯤꯡ
ꯎꯝ
ꯑꯗꯒꯤ ꯑꯥ ꯁꯥꯃꯔꯣꯏ ꯆꯪꯅꯦꯕ ꯑꯗꯨꯝ
ꯎꯝ
ꯑꯗꯒꯤ ꯑꯩꯈꯣꯏ ꯃꯆꯜꯖꯤꯡ ꯑꯇꯣꯞꯄ ꯃꯆꯜꯖꯤꯡ ꯍꯥꯏꯔꯒꯅ ꯃꯤꯁ ꯄꯥꯎꯗꯔ ꯃꯆꯜ ꯖꯤꯔꯥ ꯑꯗꯩ ꯍꯧꯖꯤꯛꯀꯤ ꯎꯁꯤꯡꯁꯥ ꯃꯔꯨ ꯑꯗꯨꯝꯕ ꯑꯗꯨꯝ ꯍꯥꯞꯄ ꯌꯥꯏ ꯀꯩꯁꯨ ꯀꯥꯏꯗꯦ ꯑꯗꯒꯤ ꯑꯥ
ꯉꯧꯕꯗ ꯄꯨꯂꯞ ꯍꯥꯞꯈꯤꯗꯣꯏꯔꯣ ꯅꯠꯇ꯭ꯔꯒ ꯃꯌꯥꯋꯥꯏꯗ ꯍꯥꯞꯇꯣꯏꯔꯣ ꯎꯁꯤꯡꯁꯥ ꯀꯩꯀꯥꯗꯨꯖꯨ
ꯑꯆꯪ ꯆꯪꯒꯗꯕ ꯃꯆꯜꯖꯦ ꯍꯥꯟꯅ ꯍꯥꯏꯔꯛꯈꯤꯒꯦ
ꯎꯝ ꯍꯥꯏꯔꯛꯑꯣ
ꯀꯔꯤ ꯂꯤꯞ ꯍꯥꯞꯄ ꯌꯥꯏ ꯑꯗꯣ ꯃꯤꯊ꯭ꯔꯨꯕꯤ ꯀꯩꯀꯥꯗꯤ ꯊꯔꯣꯏꯒꯨꯝꯕ ꯑꯥ
ꯀꯧꯒꯦ
ꯃꯅꯤꯄꯨꯔꯗ ꯀꯩꯅꯣꯝ ꯀꯧꯕꯅꯦ ꯑꯩꯁꯨ ꯀꯥꯎꯊꯣꯛꯈ꯭ꯔꯦ ꯑꯗꯨ ꯀꯔꯤ ꯂꯤꯞ ꯍꯥꯏꯅ ꯍꯥꯏꯅꯤꯡꯕ ꯅꯣꯏ ꯈꯪꯗꯤ ꯈꯪ ꯈꯪꯗꯤ ꯍꯥꯏꯗꯤ ꯍꯥꯏꯔꯛꯈ꯭ꯔꯕꯅꯦ ꯃꯃꯤꯡꯗꯣ ꯑꯗꯣ ꯀꯥꯎꯒ꯭ꯔꯦꯕ ꯑꯩ
ꯑꯩ ꯈꯪꯗꯤꯌꯦ ꯃꯅꯤꯄꯨꯔꯗ ꯀꯔꯤ ꯂꯤꯞꯁꯦ ꯀꯩ ꯀꯧꯒꯦ
ꯑꯩꯉꯣꯟꯗꯗꯤ ꯍꯥꯏꯔꯛꯈ꯭ꯔꯕꯅꯦ ꯀꯩ ꯃꯅꯥꯅꯣꯝ ꯍꯥꯏꯔꯛꯈꯤꯕꯅꯦ ꯑꯩ ꯀꯥꯎꯒꯤꯕꯩ
ꯎꯝ
ꯑꯗꯨꯒꯩꯗꯣ ꯑꯗꯨꯝ ꯍꯥꯞꯄ ꯌꯥꯏ ꯑꯗꯨꯒ ꯀꯔꯤꯂꯤꯞ ꯀꯩꯀꯥꯒꯨꯝꯕꯗꯤ ꯇꯤꯜꯍꯧ ꯆꯅꯝ ꯉꯧꯕꯗ ꯑꯗꯨꯝ ꯉꯧ ꯉꯧꯅꯩꯀꯣ ꯑꯗꯨꯒ ꯂꯣꯏꯔꯝꯗꯥꯏ ꯊꯥꯡꯗꯔꯝꯗꯥꯏ ꯍꯥꯞꯄꯁꯨ ꯑꯗꯨꯝ ꯀꯩꯁꯨ ꯀꯥꯏꯗꯦ ꯃꯅꯝꯗꯨꯒꯤ ꯋꯥꯅꯤꯗ ꯅꯠꯇ꯭ꯔꯥ
ꯑꯣ ꯃꯥꯥꯟ
ꯃꯅꯝꯗꯣ ꯅꯝꯅꯕꯅꯦꯕ
ꯌꯥꯔꯤꯅꯦ ꯑꯇꯣꯞꯄ ꯀꯩꯏꯝ ꯍꯥꯞꯇꯕꯤꯗ ꯀꯩꯅꯣ ꯁꯤꯡꯒꯥ ꯁꯤꯡꯒ ꯇꯤꯜꯍꯧꯒ ꯆꯅꯝꯒ ꯍꯥꯞꯄ ꯊꯣꯡꯉꯁꯦ ꯁꯥ ꯃꯔꯣꯏꯒ
ꯑꯣꯀꯦ ꯑꯣꯀꯦ
ꯑꯇꯣꯞꯄ ꯃꯆꯤꯟꯉꯩꯗꯣ ꯈꯪꯗ꯭ꯔꯦꯕ ꯌꯥꯝ ꯑꯩ
ꯎꯝ ꯇꯤꯜꯍꯧ ꯉꯧꯕꯤꯔꯅꯤ ꯆꯅꯝ ꯉꯧꯕꯤꯔꯅꯤ ꯑꯗꯨꯝ ꯃꯨꯟꯅꯀꯣ ꯃꯨꯟꯅ ꯉꯧꯕꯤꯒꯗꯕꯅꯤ
ꯎꯝ ꯂꯥꯏꯠ ꯕ꯭ꯔꯥꯎꯟ ꯑꯣꯏꯗ꯭ꯔꯤ ꯐꯥꯎꯕ
ꯍꯣꯢ ꯍꯣꯏ
ꯎꯝ
ꯂꯥꯏꯠ ꯕ꯭ꯔꯥꯎꯟ ꯑꯣꯢꯗꯔꯤ ꯐꯥꯎꯕ ꯉꯧꯕꯤꯔꯅꯤ ꯑꯗꯨꯗꯒꯤ ꯁꯤꯡ ꯍꯥꯞꯄꯤꯔꯅꯤ ꯁꯤꯡ ꯀꯩꯀꯥꯁꯦ ꯑꯗꯨꯝ ꯈꯔ ꯈꯥꯛꯄꯤꯍꯧꯒꯗꯕꯅꯤꯀꯣ ꯁꯤꯡ ꯆꯅꯝ ꯌꯥꯝꯗꯕꯤꯗ ꯈꯔ ꯈꯔ ꯂꯣꯏ ꯈꯥꯛꯍꯧꯒꯗꯕꯅꯤ ꯀꯦꯖꯤꯗꯨꯒ ꯆꯥꯟꯅꯕ ꯃꯑꯣꯡꯗꯀꯣ ꯍꯣꯔꯦꯟ
ꯂꯣꯢꯔꯒ ꯈꯔ ꯊꯝꯍꯧꯗꯨꯕ
ꯍꯣꯏ ꯍꯣꯏ ꯈꯔ ꯊꯝꯃꯧꯒꯗꯕ ꯍꯣꯔꯦꯟ ꯊꯥꯛꯀꯗꯕ ꯀ ꯑꯗꯒꯤ ꯆꯅꯝ ꯃꯄꯨꯝ ꯆꯥꯅꯤꯡꯕ ꯈꯣꯠꯄ ꯍꯥ ꯑꯗꯨꯝ ꯍꯣꯔꯦꯟ ꯁꯥ ꯍꯥꯞꯄꯀꯥꯟꯗ ꯑꯗꯨꯝ ꯍꯥꯞꯄꯤꯕ ꯀꯩꯁꯨ ꯀꯥꯏꯗꯦ ꯃꯍꯤ ꯍꯥꯞꯄ ꯀꯥꯟꯗꯀꯣ
ꯎꯝ
ꯑꯗꯨꯃꯥꯏꯅ ꯇꯤꯜꯍꯧ ꯃꯀꯨꯝ ꯍꯥꯞꯄ ꯑꯗꯨꯝ ꯍꯥꯞꯅꯩ ꯑꯗꯨꯗꯨꯅ ꯍꯣꯔꯦꯟ ꯇꯤꯜꯍꯧꯗꯣ ꯑꯃꯨꯟꯕ ꯑꯣꯏꯅ ꯆꯥꯅꯤꯡꯕ ꯆꯅꯝ ꯑꯃꯨꯟꯕ ꯑꯣꯏꯅ ꯆꯥꯅꯤꯡꯕ ꯀꯥꯡꯕꯨꯒꯤꯀꯣ
ꯆꯅꯝ ꯑꯃꯨꯟꯕ ꯆꯥꯕꯗꯤ ꯍꯥꯎꯋꯦ ꯍꯥꯏꯗꯤ ꯇꯤꯜꯍꯧ ꯑꯃꯨꯟꯕ ꯆꯥꯕꯗꯤ ꯍꯥꯎꯇꯦ
ꯇꯤꯜꯍꯧ ꯑꯃꯨꯟꯕꯗꯤ ꯑꯩꯁꯨ ꯀꯌꯥ ꯄꯥꯝꯗꯦ ꯆꯅꯝ ꯑꯃꯨꯟꯕꯗꯤ ꯍꯥꯎꯋꯦ
ꯑꯩꯁꯨ ꯍꯥꯎꯋꯦ ꯑꯗꯨꯒ ꯀꯩꯅꯣꯁꯨ ꯍꯥꯎꯋꯦ ꯑꯃ ꯃꯔꯣꯏ ꯑꯃ ꯇꯤꯜꯍꯧ ꯑꯁꯥꯡꯕꯤꯗꯣ ꯃꯅꯥꯗꯣ
ꯎꯝ ꯈꯪꯉꯦ ꯇꯤꯜꯍꯧ ꯇꯤꯜꯍꯧ ꯃꯅꯥꯗꯣ
ꯍꯥ ꯑꯗꯨꯗꯣ ꯁꯥꯡ ꯁꯥꯡꯅ ꯍꯥꯞꯄꯗꯣ ꯄꯨꯜꯂꯒ
ꯍꯣꯏ
ꯑꯗꯨꯁꯨ ꯍꯥꯎꯑꯦ
ꯑꯗꯨꯗꯣ ꯀꯩꯅꯣꯗ ꯑꯐꯨꯠꯄꯒꯨꯝꯕꯗ ꯌꯥꯝꯅ ꯍꯥꯞꯅꯩꯌꯦ ꯑꯗꯨꯗꯨꯅ ꯑꯃꯨꯛ
ꯑꯗꯣ ꯐꯨꯠꯇ꯭ꯔꯁꯨ ꯊꯣꯡꯕꯒꯨꯝꯕꯗꯁꯨ ꯂꯣꯏꯔꯝꯗꯥꯏꯒꯨꯝꯕꯗ ꯊꯥꯗꯅꯕꯤꯗꯣ ꯑꯗꯨꯁꯨ ꯍꯥꯎꯋꯦ ꯎꯝ ꯑꯗꯩ ꯀꯩꯗꯧꯔꯕ
ꯑꯗꯒꯤ ꯉꯧꯕꯤꯔꯅꯤ ꯇꯤ ꯁꯥ ꯍꯥꯞꯆꯜꯂ ꯉꯧꯕꯤꯔꯅꯤ ꯁꯥ ꯍꯥꯞꯇ꯭ꯔꯤꯉꯩꯗ ꯖꯤꯔꯥ ꯃꯆꯜ ꯈꯔ ꯆꯥꯏꯍꯧꯔꯅꯤ ꯑꯗꯨꯒ ꯁꯥ ꯍꯥꯞꯄ ꯃꯇꯨꯡꯗ ꯁꯧꯒꯠꯂꯛꯄ ꯇꯥꯏꯃꯤꯡꯗ ꯑꯃꯨꯛ ꯆꯥꯏꯔꯅꯤ ꯖꯦꯔꯥ ꯃꯆꯜ ꯑꯗꯨꯗꯒꯤ ꯃꯤꯁ ꯄꯥꯎꯗꯔ ꯉꯥꯡꯁꯤꯟꯅꯕꯀꯣ ꯉꯥꯅꯨꯗꯤ ꯀꯩꯅꯣ ꯌꯦꯂꯣ ꯑꯃꯁꯨ ꯆꯪꯕ ꯖꯦ ꯃꯁꯛꯇꯨ ꯌꯦꯡꯅꯤꯡꯗꯕꯅꯦꯕ ꯃꯨꯔꯞ ꯆꯠꯄꯗꯨꯅ ꯄꯥꯝꯖꯕꯅꯦꯕ ꯃꯌꯥꯝꯅꯀꯣ
ꯃꯨꯔꯒꯁꯨ ꯍꯥꯎꯕꯅꯦ
ꯍꯣꯢ ꯍꯣꯏ ꯃꯍꯤꯒꯁꯦ ꯅꯪꯅꯪ ꯂꯥꯎꯔ ꯑꯃ ꯊꯣꯛꯏꯅ ꯃꯣꯏꯒꯤꯗꯤ
ꯎꯝ ꯃꯍꯤ ꯍꯥꯎꯋꯦ ꯑꯗꯨꯅ ꯉꯥꯅꯨꯗꯤꯀꯣ
ꯍꯣꯏ ꯍꯣꯏ ꯎꯝ ꯉꯥꯟ
ꯃꯔꯨꯗꯣ ꯆꯤꯛꯄ ꯉꯝꯗꯦꯕ
ꯉꯝꯗꯦ ꯉꯝꯗꯦ
ꯑꯉꯥꯡ ꯑꯣꯏꯔꯤꯀꯟ ꯃꯈꯣꯡ ꯆꯤꯛꯄꯗ ꯌꯥꯒꯥ ꯇꯦꯛꯒꯦ ꯇꯧꯌꯦ ꯑꯩ ꯆꯥꯖꯗ꯭ꯔꯦ ꯃꯔꯨ ꯃꯔꯨꯒ ꯃꯈꯣꯡꯒ ꯑꯝꯇ
ꯑ ꯍ ꯑꯩꯖꯨ ꯍꯨꯖꯤꯛꯐꯥꯎ ꯆꯥꯗ꯭ꯔꯤ ꯍꯥꯟꯅ ꯆꯥꯔꯝꯃꯦ ꯆꯤꯛ ꯉꯝꯗ ꯃꯇꯣꯡꯕꯨꯛ ꯁꯥꯏ ꯉꯝꯗꯦꯃꯦ
ꯍꯣꯏ ꯍꯣꯏ ꯍꯣꯏ ꯉꯥꯅꯨꯗꯦꯗꯤ ꯌꯥꯒ ꯇꯦꯛꯅꯅꯤ ꯃꯣꯏꯒꯤ ꯃꯇꯣꯡꯒ ꯃꯔꯨꯒ ꯈꯔ ꯈꯔ ꯇꯥꯏꯅꯕ ꯑꯗꯥꯏꯋꯥꯏꯗꯣ ꯑꯗ꯭ꯋꯥꯏꯗꯗꯤ ꯆꯥꯕ ꯌꯥꯕꯩ ꯋꯥꯅꯤꯀꯣ
ꯃꯥꯅꯦ ꯑꯗꯨꯕꯨ ꯑꯗꯨꯕꯧ ꯁꯦꯠꯄ ꯋꯥꯏꯌꯦꯃꯤ
ꯍꯣꯏ ꯑꯗꯨꯗꯤ ꯑꯗꯣ ꯈꯔꯗꯤ ꯐꯩꯗꯅ ꯑꯇꯣꯞꯄꯗꯤ ꯀꯜꯂꯦꯕ
ꯃꯥꯅꯦ
ꯉꯥꯅꯨꯗ ꯂꯤꯒ꯭ꯔꯗꯤ ꯌꯥꯝ ꯀꯜꯂꯦ ꯂꯥꯕ ꯑꯔꯤꯕꯗꯤ ꯑꯃꯨꯛ ꯍꯦꯟꯅ ꯀꯜꯂꯦ ꯀꯌꯥ
ꯆꯍꯤ ꯀꯌꯥꯃꯨꯛ ꯁꯨꯕ ꯆꯥꯕ ꯌꯥꯎꯒ꯭ꯔꯒꯦꯕ
ꯈꯪꯗꯦꯗ ꯑꯩ ꯉꯥꯅꯨ ꯊꯣꯡꯕꯗ ꯊꯤꯅ ꯆꯍꯤ ꯀꯌꯥ ꯁꯨꯕꯅꯣ ꯍꯪꯁꯨ ꯍꯪꯍꯧꯗꯦ
ꯉꯥꯅꯨ ꯑꯩꯈꯣꯏ ꯆꯍꯤ ꯃꯔꯤ ꯍꯦꯟꯕ ꯃꯉꯥ ꯍꯦꯟꯕ ꯑꯗꯥꯏꯅ ꯆꯥꯕ ꯌꯥꯎꯒ꯭ꯔꯦ ꯐꯖꯔꯦ ꯆꯤꯛꯄꯗꯤ
ꯁꯟꯗꯩꯩ ꯍꯦꯟꯅ ꯀꯟꯒ꯭ꯔꯕ
ꯑꯁ ꯑꯉꯧꯕꯗꯤ ꯁꯥꯏ ꯉꯝꯗ꯭ꯔꯦ ꯑꯊꯣꯡꯕꯅ ꯑꯃꯨꯛ ꯈꯔ ꯐꯩꯑꯕ ꯂꯣꯟꯕꯅꯤꯅ ꯑꯉꯧꯕꯗꯤ ꯄꯨꯔꯥ
ꯌꯥꯔꯝꯃꯣꯏ ꯀꯣ
ꯑꯁ ꯃꯇꯣꯡꯕꯧ ꯁꯥꯏꯕ ꯋꯥꯏ ꯍꯥꯏꯔꯒ
ꯑꯗꯨꯗꯤ ꯀꯃꯥꯏꯅ ꯁꯥꯏꯔꯦ ꯃꯇꯨꯝ ꯑꯃꯥ ꯑꯅꯤ ꯆꯥꯔ ꯇꯣꯛꯑꯦ
ꯑꯦ ꯑꯗꯨꯝ ꯁꯥꯏꯗꯠꯄꯤꯅꯦ ꯃꯇꯨꯡꯗꯨꯗꯤ ꯉꯝꯅꯕ ꯑꯗꯨꯝ
ꯗꯤꯌꯨ ꯆꯠꯅꯤꯅꯥ
ꯍꯣꯏ
ꯑꯗꯩ ꯀꯩꯗꯧꯔꯕ ꯃꯤꯅꯤꯠꯁꯨ ꯇꯥꯔꯛꯇꯣꯔꯦ
ꯑꯗꯒꯤ ꯉꯧꯕ ꯂꯣꯏ ꯑꯦ ꯀꯩꯅꯣ ꯇꯧꯕ ꯎꯁꯤꯡꯁꯥ ꯀꯩꯀꯥ ꯑꯗꯨꯝ ꯊꯣꯛꯑꯦ ꯉꯧꯋꯤꯉꯩꯗ ꯍꯥꯞꯐꯧꯕ ꯀꯩꯁꯨ ꯀꯥꯏꯗꯦ ꯍꯥꯏꯗꯤ ꯂꯩꯗꯅꯥ ꯍꯥꯏꯗꯤ ꯑ ꯑꯩꯅ ꯍꯥꯏꯕꯗꯣ ꯅꯪꯅꯕꯨꯗꯤ ꯍꯥꯞꯄꯨꯔꯅꯣꯕꯨꯗꯤ ꯍꯥꯏ ꯑꯗꯣ ꯆꯥꯅꯤꯡꯕ ꯃꯤ ꯌꯥꯎꯔꯒꯗꯤꯀꯣ ꯍꯥꯞꯆꯜꯂꯁꯤ ꯑꯗꯣ ꯎꯁꯤ ꯎꯁꯤꯡꯁꯥꯁꯤꯅ ꯑꯃꯨꯛ ꯃꯅꯝꯖꯦ ꯑꯥ ꯀꯩꯅꯣ ꯁꯥ ꯁꯥꯒꯠꯂꯒ ꯏꯁꯥꯃ ꯑ ꯀꯩ ꯍꯥꯏꯗꯤ ꯂꯣꯛꯀ ꯐꯗꯧ ꯃꯥꯟꯕꯅꯦꯕ ꯃꯅꯝꯖꯦ
ꯎꯝ ꯅꯣꯏ ꯎꯁꯤꯡꯁꯥ ꯌꯥꯝ ꯍꯧꯕ꯭ꯔꯥ
ꯍꯧꯗꯤꯌꯦ ꯑꯩꯈꯣꯏ ꯁ꯭ꯋꯥꯏꯗꯗꯤ
ꯂꯩꯔꯤꯔꯣ
ꯂꯩꯔꯤꯅꯦ ꯕꯖꯥꯔꯗꯩ ꯎꯁꯤꯡꯁꯥ ꯃꯔꯨ ꯍꯥꯏ ꯑꯗꯩ ꯑꯩꯅ ꯉꯁꯥꯏ ꯗꯥꯜ ꯆꯤꯅꯤ ꯍꯥꯏꯕꯗꯣ ꯑꯗꯣ ꯎꯁꯤꯡꯁꯥꯅꯦꯕ
ꯎꯝ
ꯑꯗꯨ ꯑꯗꯨ ꯑꯗꯨꯗ ꯍꯥꯞꯅꯩꯁꯤꯅ ꯑꯃꯨꯛ ꯀꯣꯕꯔꯗꯣ ꯎꯁꯤꯡꯁꯥꯁꯤꯅꯀꯣ ꯎꯁꯤꯡꯁꯥ ꯎꯁꯤꯡꯁꯥꯗꯩ ꯑꯩꯈꯣꯏꯅ ꯁꯤꯖꯤꯟꯅꯩꯁꯤꯅ ꯑꯃꯨꯛ ꯀꯣꯕꯔꯗ ꯃꯥꯒꯤ ꯎꯒꯤ ꯀꯣꯕꯔꯗꯣ ꯁꯤꯖꯤꯟꯅꯩꯌꯦꯕꯀꯣ
ꯎꯝ ꯑꯃ ꯀꯩꯅꯣꯗꯣ ꯌꯣꯟꯕꯤꯗꯣ ꯃꯥꯜꯂꯦ ꯗꯨꯀꯥꯟꯗꯒ ꯄꯦꯀꯦꯠꯇ ꯃꯔꯨ ꯃꯔꯥꯡ ꯃꯌꯥꯝ ꯍꯥꯞꯄꯒ ꯑꯨ ꯃ ꯀ ꯃꯀꯛ ꯀꯥ ꯃꯌꯥꯝ ꯍꯥꯞꯄ ꯂꯩ ꯃꯥ ꯂꯩ ꯃꯥꯟꯕꯒ ꯍꯥꯞꯄꯗꯣ
ꯎ ꯃꯀꯛ ꯃꯀꯛꯇꯣ ꯀꯩꯅꯣꯅꯦ ꯎꯁꯤꯡꯁꯥꯅꯦꯕ
ꯑꯗꯨꯗꯣ ꯑꯣꯏꯔꯝꯃꯅꯤ